ꯍꯜꯂꯣ ꯇꯥꯕ꯭ꯔꯣ ꯑꯁ ꯀꯩꯅꯣ ꯃꯥꯒꯤ ꯃꯃꯤꯡꯗꯤ ꯍꯥꯥꯟꯂꯦꯟ ꯍꯥꯞꯄꯒ ꯌꯥꯝ ꯅꯨꯡꯉꯥꯏꯔꯝꯃꯤꯅ
ꯅꯨꯡꯉꯥꯏꯕꯅꯦ ꯍꯧꯖꯤꯛꯅ ꯅꯪꯒꯤ ꯚꯣꯏꯁ ꯇꯥꯏꯌꯦ
ꯑꯥ
ꯉꯁꯥꯏ ꯑꯩ ꯉꯁꯥꯏ ꯑꯩ ꯍꯜꯂꯥꯎ ꯍꯜꯂꯥꯎ ꯍꯥꯏꯕꯤ ꯇꯥꯕ꯭ꯔꯣ
ꯑꯩꯕꯨꯗꯤ ꯇꯥꯏꯌꯦ ꯍꯣꯏ
ꯑꯣ ꯑꯩꯅ ꯅꯪꯒꯤ ꯚꯣꯏꯁ ꯇꯥꯗꯕ ꯑꯃꯨꯛ
ꯑꯣ ꯑꯩꯅ ꯁꯥꯃꯟꯕꯒꯤ ꯀꯩꯅꯣ ꯐꯦꯟ ꯊꯥꯕꯀꯣ
ꯑꯗꯨ ꯑꯣꯏꯔꯝꯒꯅꯤ
ꯐꯦꯟ ꯃꯈꯣꯟꯁꯨ ꯇꯥꯗꯦꯅꯦ
ꯄꯨꯔꯥ ꯍꯂꯟꯒꯤ ꯐꯦꯟꯅꯤꯅꯦ ꯅꯪꯁꯦ
ꯅꯪꯁꯦ ꯃꯥꯅꯦ ꯍꯜꯂꯟꯒꯤ ꯐꯦꯟ ꯑꯣꯏꯔꯒ ꯉꯔꯥꯡ ꯍꯜꯍꯟꯅ ꯁꯥꯟꯅꯕꯗꯣ ꯌꯦꯡꯗ꯭ꯔꯤ ꯇꯨꯝꯅꯤꯡꯕꯒꯤ
ꯑꯦ ꯌꯦꯡꯗꯕ꯭ꯔꯥ
ꯃꯣꯔꯅꯤꯡꯗ ꯍꯥꯏꯂꯥꯏꯠ ꯑꯣꯏꯅ ꯌꯦꯡꯉꯤ ꯃꯩꯁꯨ ꯂꯥꯛꯇꯕ ꯉꯔꯥꯡꯗꯣ ꯑꯩꯈꯣꯏꯗ ꯑꯁ ꯇꯨ ꯗꯦꯖ ꯇꯨ ꯗꯦꯖ ꯁꯨꯕ ꯃꯩ ꯂꯥꯛꯇꯕꯗꯣ ꯉꯁꯤꯅ ꯑꯃꯨꯛ ꯂꯥꯛꯏꯅꯦ
ꯑꯣ ꯑꯣ ꯌꯥꯝ ꯅꯨꯡꯁꯤꯌꯦ ꯑꯩ ꯃꯐꯝ ꯈꯪꯉꯦ ꯅꯪ ꯂꯩꯐꯝ
ꯑꯩꯁꯨ ꯑꯗꯨꯗ ꯂꯩꯔꯒ ꯀꯩꯅꯣ ꯅꯦꯠꯋ꯭ꯔꯥꯛꯇꯣ ꯑꯣ ꯂꯥꯏꯇ ꯂꯥꯛꯇꯕ ꯅꯦꯠ ꯌꯥꯗꯕ ꯑꯗꯨꯒꯤ ꯎꯄꯥꯏ ꯂꯩꯇꯗꯅ ꯑꯃꯨꯛꯀ ꯍꯟꯕꯅꯦ ꯑꯦ
ꯑꯣ ꯌꯥꯝ ꯅꯨꯡꯉꯥꯏꯇꯕ ꯋꯥꯔꯤꯅꯤꯗ
ꯃꯥꯅꯦ
ꯀꯩꯗꯧꯔꯝꯃꯤꯅꯣ ꯍꯧꯖꯤꯛꯇꯤ
ꯑꯩ ꯍꯧꯖꯤꯛꯇ ꯊꯕꯛ ꯇꯧꯒꯦꯅ ꯂꯣꯛꯏꯟ ꯇꯧꯔꯤꯌꯦ
ꯑꯣ ꯐꯩꯅꯦ ꯇꯤꯟꯅ ꯊꯕꯛ ꯇꯧꯕꯋ ꯎꯝ ꯑꯣ
ꯌꯨꯝꯗ ꯂꯩꯔꯒ ꯑꯗꯨꯝ ꯇꯧꯕꯅꯦ ꯑꯗꯣ ꯑꯁ ꯑꯩꯈꯣꯏ ꯅꯦꯋꯥ꯭ꯔꯛꯇꯣ ꯏꯂꯦꯛꯇ꯭ꯔꯤꯛ ꯌꯥꯗꯕꯒ
ꯑꯗꯨꯅꯦ
ꯑꯩꯈꯣꯏꯗꯣ ꯍꯞꯇꯥꯗ ꯅꯨꯃꯤꯠ ꯉꯥꯛꯇ ꯂꯥꯛꯄ ꯅꯨꯃꯤꯠꯁꯨ ꯌꯥꯎꯋꯤꯅꯦꯀꯣ
ꯃꯩꯔꯣ
ꯍꯣꯏ
ꯐꯖꯩꯅꯦ ꯑꯗꯨꯗꯤ
ꯑꯗꯨꯒꯤ ꯎꯄꯥꯏ ꯂꯩꯇꯦꯕ ꯑꯃꯨꯛꯀ ꯍꯜꯂꯦ
ꯑꯁ ꯃꯩ ꯃꯩ ꯂꯥꯛꯇ꯭ꯔꯗꯤ ꯑꯁ ꯀꯩꯅꯣ ꯋꯥꯈꯜꯁꯦ ꯌꯥꯝ ꯄꯤꯛꯁꯤꯟꯕꯅꯦ
ꯎꯝ ꯃꯥꯅꯦ
ꯆꯥꯛꯇꯤ ꯆꯥꯔꯕꯣ ꯆꯦꯗꯤ ꯉꯁꯤ ꯕꯣꯜ ꯀꯩꯀꯩ ꯂꯩꯒꯦ
ꯉꯁꯤꯁꯦ ꯄꯣꯔꯇꯨꯒꯜꯒ ꯏꯁꯄꯦꯟꯅꯩ
ꯐꯖꯔꯅꯤꯅꯦ
ꯐꯖꯅꯤ ꯏꯁꯄꯦꯟꯅ ꯉꯝꯗꯧ ꯃꯥꯜꯂꯦ ꯑꯩꯗꯤ
ꯑꯗꯨꯅꯦ ꯏꯁꯄꯦꯟꯅ ꯉꯝꯗꯧ ꯃꯥꯜꯂꯦ ꯄꯣꯔꯇꯨꯒꯥꯜꯁꯦ ꯍꯟꯗꯛ ꯃꯑꯣꯡ ꯏꯇꯥ ꯇꯥꯗꯦꯕ
ꯃ ꯏꯇ ꯇꯗꯦꯁꯅꯕ ꯍꯩꯇꯦ ꯔꯣꯅꯥꯜꯗꯣ ꯁꯨꯁꯦꯟꯟ꯭ꯔꯦ
ꯑꯣ ꯑꯍꯥꯅꯁꯤ ꯑꯅꯤꯅ
ꯎꯝ ꯇꯜꯂꯦ
ꯃꯤ ꯑꯌꯥꯝꯕꯅꯗꯤ ꯄꯥꯝꯕꯅꯦ ꯔꯨꯅꯥꯗꯣꯁꯦ
ꯄꯥꯝꯃꯦ ꯑꯩꯁꯨ ꯄꯥꯝꯃꯦ ꯄꯥꯝꯕꯕꯨꯗꯤ ꯎꯄꯥꯏ ꯂꯩꯇꯦ
ꯑꯩ ꯑꯩꯁꯨ ꯄꯥꯝꯃꯝꯕꯅꯦ ꯑꯗꯨꯕꯨ ꯄꯥꯝꯗ꯭ꯔꯦ ꯍꯧꯖꯤꯛꯇꯤ
ꯀꯩꯒꯤꯅꯣ
ꯍꯥꯥꯟꯍꯟ ꯍꯥ ꯂꯟ ꯑꯣꯏꯅ ꯇꯧꯔꯒꯦ
ꯑ
ꯑꯩꯅ ꯅꯍꯥꯟ ꯍꯂꯥꯟ ꯎꯗ꯭ꯔꯤꯉꯩꯗ ꯑꯩꯁꯦ ꯕ꯭ꯔꯥꯖꯤꯜ ꯌꯥꯝ ꯄꯥꯝꯃꯝꯕꯅꯦꯕ ꯑꯗꯨꯅꯗꯤ ꯍꯂꯥꯟ ꯍꯦꯛ ꯎꯕꯗꯒꯤ ꯑꯩꯁꯦ ꯅꯣꯔꯋꯦꯗ ꯑꯃꯨꯛ ꯑꯣꯜꯂꯦ
ꯑ ꯑ ꯍ
ꯏꯃꯥꯟꯅꯕꯤ ꯐꯥꯎꯗꯁꯨ ꯄꯣꯛꯆꯩ ꯂꯦꯞꯇꯕꯁꯤꯗꯤ ꯍꯟꯗꯛ ꯍꯟꯅ ꯂꯥꯛꯅꯔꯝꯃꯤꯅꯦ
ꯂꯦꯞꯇꯦ ꯂꯦꯞꯇꯦ
ꯍꯣꯏ ꯔꯤꯌꯦꯜ ꯂꯥꯏꯐꯅ ꯀꯃꯥꯏꯅ ꯇꯧꯕ
ꯑꯩꯗꯤ ꯅꯪꯁꯦ ꯄꯨꯔꯥ ꯕꯣꯁ ꯑꯣꯏꯔꯝꯅꯦꯅ ꯈꯟꯃꯨꯒ
ꯅ ꯈꯟꯉꯨꯀꯣ ꯗꯤꯄꯤ ꯁꯛꯇ ꯑꯗꯨꯒꯀꯣ
ꯍꯣꯏ ꯃꯥꯅꯦ
ꯃꯥꯅꯤ ꯑ ꯎꯝ
ꯑꯗꯨꯒꯤꯅꯦ ꯑꯩ ꯅꯪꯉꯣꯟꯗ ꯇ꯭ꯔꯥꯏ ꯇꯧꯗꯣ ꯉꯁꯥꯏ ꯉꯁꯤꯗꯤ ꯀꯃꯥꯏꯅ ꯂꯦꯟꯂꯒꯦ
ꯉꯁꯤꯁꯦ ꯉꯁꯤꯅ ꯑꯩꯗꯣ ꯍꯣꯁꯇꯦꯜꯗ ꯆꯪꯕ ꯑꯗꯨꯒꯤ ꯉꯁꯥꯏꯗꯤ ꯑꯥ ꯋꯥꯔꯗꯦꯟ ꯑꯣꯏꯅ ꯂꯩꯕ
ꯑꯥ ꯅꯨꯡꯉꯥꯏꯅ
ꯉꯁꯤ ꯀꯩꯅꯣ ꯇꯧꯕꯒꯤ ꯉꯁꯥꯏꯗꯣ ꯊꯕꯛ ꯌꯥꯝꯃꯟꯕꯒꯤ ꯑꯩꯈꯣꯏꯒꯤ ꯊꯕꯛꯇꯣ ꯑꯃꯨꯛ ꯇꯧꯕ ꯁꯪꯗ꯭ꯔꯦꯕ
ꯑꯁ ꯑꯩꯗꯤ ꯀꯩꯝꯇ ꯇꯧꯗꯦ
ꯉꯁꯤ ꯍꯣꯁꯇꯦꯜꯗ ꯂꯥꯛꯑꯒ ꯁ꯭ꯀꯨꯜꯗ ꯑꯃꯨꯛ ꯁ꯭ꯀꯨꯜꯗꯁꯨ ꯊꯕꯛ ꯌꯥꯝꯃꯦꯕ ꯍꯌꯦꯡ ꯑꯩꯈꯣꯏ ꯁ꯭ꯀꯨꯜ ꯍꯧꯔꯛꯑꯅꯤꯕ ꯑꯗꯨꯒꯤ ꯁ꯭ꯀꯨꯜꯗꯁꯨ ꯊꯕꯛ ꯃꯨꯛ ꯇꯧ ꯁꯤꯗꯁꯨ ꯑꯃꯨꯛ ꯇꯧꯕꯒꯤ ꯑꯩꯗꯣ ꯉꯁꯥꯏ ꯌꯥꯝ ꯕꯤꯖꯤ ꯑꯣꯏꯈ꯭ꯔꯕ
ꯑꯣ ꯑꯩꯈꯣꯏ ꯂꯝꯗ ꯁ꯭ꯀꯨꯜꯗ ꯂꯩꯕꯁꯤ ꯅꯨꯡꯉꯥꯏꯕ꯭ꯔꯥ ꯀꯃꯥꯏ ꯇꯧꯒꯦ
ꯅꯨꯡꯉꯥꯏ
ꯋꯥꯗ꯭ꯔꯥ
ꯋꯥꯗꯤ ꯋꯥꯏꯗꯥ
ꯉꯁꯤ ꯍꯟꯗꯛꯅ ꯋꯥꯕ ꯈꯔ ꯅꯨꯡꯉꯥꯏꯗꯧ ꯃꯥꯜꯂꯦ ꯍꯥꯏꯗꯤ ꯅꯍꯥꯟꯗꯤ ꯌꯨꯝꯗꯒꯤ ꯑꯗꯨꯝ ꯆꯥꯠ ꯄꯅꯤꯅꯀꯣ ꯁ꯭ꯀꯨꯜ ꯆꯠꯄꯗꯣ ꯌꯨꯝꯗꯒꯤ ꯆꯠ ꯄꯅꯤꯅ ꯀꯥꯂꯦꯟꯒꯨꯝꯕ ꯃꯇꯝꯗꯗꯤ ꯉꯝꯗꯦꯕ ꯑꯗꯨꯒꯤ ꯋꯥꯔꯗꯦꯟ ꯑꯁꯤ ꯍꯣꯁꯇꯦꯜꯗꯁꯨ ꯀꯩꯅꯣ ꯇꯧꯕ ꯋꯥꯔꯗꯦꯟꯒꯤ ꯂꯩꯇꯕ ꯑꯗꯨꯒꯤ ꯋꯥꯔꯗꯦꯟ ꯑꯣꯏꯅ ꯂꯩꯁꯤ ꯍꯥꯏꯅ ꯃꯣꯏꯅꯁꯨ ꯍꯥꯏꯔꯛꯄ ꯑꯗꯨꯒꯤ ꯑꯩꯅ ꯂꯝꯕꯤ ꯆꯠ ꯆꯠꯊꯣꯛ ꯆꯠꯁꯤꯟ ꯇꯧꯕꯗꯁꯨ ꯅꯨꯡꯉꯥꯏꯇꯦꯅ ꯑꯩꯅ ꯂꯩꯕ ꯑꯁ ꯋꯥꯔꯗꯦꯟꯗꯤ ꯁꯤꯗ ꯃꯔꯤ ꯇꯧꯋꯦ
ꯑꯁ ꯀꯦꯅ ꯄꯥꯝꯃꯨꯏꯌꯦ ꯃꯥꯗ꯭ꯔꯤ ꯈꯛꯇꯗꯤ
ꯑꯗꯨꯅꯦ
ꯑꯣꯞꯄꯗꯨꯝ
ꯎꯄꯥꯏ ꯂꯩꯇꯦ ꯑꯩꯁꯨ ꯑꯇꯣꯞꯄꯗꯁꯨ ꯆꯠꯄ ꯇꯟꯕ
ꯇꯜꯂꯗ ꯃꯄꯥꯟꯗ ꯁ꯭ꯀꯨꯜꯒꯤꯗꯣ
ꯎꯝ
ꯃꯄꯥꯟ ꯁ꯭ꯀꯨꯜꯗ ꯑꯗꯨꯝ ꯇꯧꯋꯣ ꯑꯗꯨꯒ ꯂꯥꯛꯑꯒ ꯑꯦꯛꯁꯄꯤꯔꯦꯟꯁꯇꯣ ꯄꯥꯏꯔꯒ ꯂꯥꯛꯑꯒ ꯑꯗꯨꯗ ꯑꯗꯨꯝ ꯑꯃꯨꯛ ꯀ ꯇꯧꯋꯣ ꯑꯩꯈꯣꯏ ꯂꯝꯗ
ꯑꯁ ꯀꯩꯅꯣꯗꯤ ꯄꯦꯗꯤ ꯑꯗꯨꯝ ꯆꯞ ꯃꯥꯟꯅꯕꯅꯦ ꯑꯩꯈꯣꯏ ꯍꯧꯖꯤꯛ ꯇꯧꯃꯤꯟꯅꯕꯁꯤꯡꯁꯨ ꯁꯨꯃꯥꯏꯅ ꯇꯧꯋꯦꯕ ꯃꯄꯥꯟꯗ ꯆꯠꯂꯒ ꯁꯤꯗ ꯑꯃꯨꯛ ꯂꯥꯛꯄꯗꯨ ꯄꯦꯗꯣ ꯌꯥꯝ ꯀꯩꯅꯣ ꯇꯧꯕ ꯑꯣꯏꯗꯦꯕ ꯇ꯭ꯋꯦꯟꯇꯤ ꯌꯧꯗꯦꯕ
ꯑꯁ ꯇꯜ
ꯃꯄꯥꯟꯗꯅ ꯑꯗꯨꯝ ꯇ꯭ꯋꯦꯟꯇꯤ ꯇ꯭ꯋꯦꯟꯇꯤ ꯐꯥꯏꯚ ꯑꯗꯨꯝ ꯇꯧꯕꯒꯤ ꯋꯥꯅꯦꯕ
ꯑꯩꯁꯨ ꯑꯣꯖꯥ ꯇꯧꯔꯝꯃꯦ ꯑꯗꯨꯒ ꯑꯩꯒꯤ ꯑꯗꯨꯝ ꯃꯇꯝꯗ ꯑꯩꯠꯇꯤꯟ ꯄꯣꯏꯟ ꯐꯥꯏꯚ ꯈꯛꯇ ꯄꯤꯕ ꯀꯣ ꯑꯗꯨꯒ ꯃꯣꯏ ꯊꯥꯔꯇꯤꯒꯤ ꯑꯃꯨꯛꯀ ꯀꯧꯔꯛꯑꯦ ꯑꯗꯨ ꯑꯩꯅ ꯑꯣꯏꯅꯤꯡꯗ꯭ꯔꯕ
ꯎꯝ ꯆꯠꯂꯣ ꯌꯥꯗ꯭ꯔꯣ ꯑꯩ ꯄꯥꯝꯃꯨꯍꯦ ꯑꯩꯉꯣꯟꯗꯒ ꯀꯧꯔꯛꯑꯗꯤ ꯍꯔꯥꯎ ꯍꯔꯥꯎ ꯈꯨꯕꯥꯛ ꯈꯨꯔꯒ ꯆꯠꯀꯅꯤ ꯑꯩꯗꯤ
ꯑꯁ ꯑꯗꯨꯒ ꯃꯣꯏꯅ ꯐ꯭ꯂꯦꯠ ꯑꯦꯀꯣꯃꯣꯗꯦꯁꯟ ꯄꯤꯕꯁꯨ ꯌꯥꯝ ꯐꯩꯌꯦꯕꯀꯣ ꯐ꯭ꯂꯦꯠ ꯑꯃ
ꯎꯝ ꯅꯨꯡꯉꯥꯏꯔꯝꯒꯅꯤꯅꯦ ꯑꯗꯨꯗꯤ ꯑꯁ
ꯅꯨꯡꯉꯥꯏꯌꯦ ꯑꯗꯨ ꯃꯄꯥꯟꯗꯅ ꯑꯗꯨꯝ ꯁ꯭ꯀꯨꯜ ꯐꯕ ꯐꯪꯉꯗꯤꯀꯣ ꯑꯗꯨꯅ ꯍꯦꯟꯅ ꯅꯨꯡꯉꯥꯏ ꯑꯩꯗꯤ ꯑꯩꯈꯣꯏ ꯂꯝꯗ ꯂꯩꯅꯤꯡꯗꯦ ꯅꯦꯠꯋꯥꯛ ꯅꯨꯡꯉꯥꯏꯇꯕꯗꯨꯒ ꯏꯔꯥꯡ ꯃꯌꯥꯝꯗꯨꯒ ꯇꯜꯂꯦ
ꯎꯝ ꯑꯃꯔꯣꯝꯗ ꯍꯥꯏꯔꯗꯤꯀꯣ
ꯎꯝ
ꯑꯗꯨꯕꯨ ꯑꯩꯈꯣꯏ ꯑꯩꯈꯣꯏꯗꯤ ꯑꯗꯨꯒꯨꯝꯕꯔ ꯏꯔꯥꯡꯗꯣ ꯁꯤꯗꯗꯤ ꯑꯃꯨꯛ ꯌꯧꯗꯕ ꯑꯨꯝ ꯀꯩꯅꯣ ꯇꯧꯕ ꯌꯨꯝ ꯀꯩꯅꯣ ꯇꯧꯕꯒꯤꯀꯣ ꯌꯨꯝꯗ ꯑꯗꯨꯝ ꯂꯩꯕꯒꯤ ꯏꯔꯥꯟꯗꯤ ꯀꯌꯥ ꯀꯩꯅꯣ ꯇꯧꯔꯤ ꯌꯨꯝꯗ ꯂꯩꯕꯒꯤ ꯑꯗꯨꯝ ꯀꯩꯅꯣ ꯇꯧꯕ ꯐꯪꯕꯅꯤ
ꯑꫭ ꯐꯩꯌꯦ ꯑꯗꯨ ꯑꯣꯏꯔꯁꯨ ꯁꯦꯂꯔꯤꯗꯣ ꯄꯤꯛ ꯃꯥꯜꯂꯦ ꯄꯥꯝꯃꯨꯌꯦ ꯑꯩꯗꯤ ꯊꯥꯗ ꯑꯗꯨ ꯈꯛꯇ ꯐꯪꯕꯗꯤ
ꯑꯗꯨꯅꯤ
ꯋꯥꯅ ꯊꯕꯛ ꯇꯧꯔꯒ ꯇ꯭ꯋꯦꯟꯇꯤ ꯊꯥꯔꯇꯤ ꯐꯪꯈꯤꯕꯅ ꯐꯩꯌꯦ
ꯑꯁꯤꯗꯗꯤ ꯇ꯭ꯋꯦꯟꯇꯤ ꯊꯥꯔꯇꯤꯗꯤ ꯃꯪ ꯅꯨꯄꯥ ꯃꯪꯗ꯭ꯔꯦ ꯌꯥꯝ ꯋꯥꯠꯂꯦ ꯇ꯭ꯋꯦꯟꯇꯤ ꯐꯪꯒꯗꯧꯕꯁꯦ ꯍꯧꯖꯤꯛ ꯑꯩꯈꯣꯏ ꯑꯩꯈꯣꯏꯒꯤ ꯁꯤꯅꯤꯌꯥꯔ ꯑꯈꯣꯏ ꯑꯩꯈ꯭ꯣꯏꯗꯒꯤ ꯁꯤꯅꯤꯌꯥꯔ ꯑꯣꯏꯕꯁꯤꯡꯁꯨ ꯂꯩꯌꯦꯕ ꯑꯗꯨ ꯃꯣꯏꯗꯁꯨ ꯇꯤ ꯌꯧꯗꯦꯕ
ꯑꯣ
ꯑꯗꯨꯗꯤ ꯑꯩꯈꯣꯏꯅ ꯁ꯭ꯀꯨꯜ ꯀꯥꯔꯤꯉꯩꯒꯤ ꯁ꯭ꯀꯨꯜ ꯀꯥꯔꯤꯉꯩꯗ ꯇꯧꯔꯝꯕ ꯑꯣꯖꯥꯁꯤꯡꯗꯣ ꯑꯗꯨꯁꯨ ꯑꯗꯨꯝ ꯑꯩꯒ ꯇꯧꯃꯤꯟꯅꯔꯦꯕ ꯍꯧꯖꯤꯛ
ꯍꯣꯏ
ꯇ꯭ꯋꯦꯟꯇꯤ ꯌꯧꯗꯦ ꯇ꯭ꯋꯦꯟꯇꯤ ꯌꯧꯕꯁꯦ ꯌꯥꯝ ꯋꯥꯏ
ꯄꯥꯃꯨ ꯌꯦꯀꯗꯣ
ꯎꯝ ꯑꯁꯨꯛ ꯌꯥꯝ ꯍꯩꯕ ꯑꯣꯖꯥ ꯑꯃ ꯑꯣꯏꯔꯒ ꯁꯤꯅ ꯁꯨꯃꯥꯏꯅ ꯇꯧꯕꯁꯦ ꯑꯁꯦꯡꯕꯗ ꯈꯜꯗꯂꯨꯔꯒ ꯌꯥꯝ ꯄꯥꯝꯃꯨꯏ
ꯄꯥꯃꯨꯏꯌꯦꯀꯣ ꯅꯣꯏ ꯇꯜꯂꯦꯗ ꯑꯁ ꯂꯥꯏꯔꯤꯛꯌꯥꯝ ꯄꯤꯛꯃꯜꯂꯦ
ꯑꯗꯨꯅꯦ ꯑꯁꯤꯗꯗꯤ ꯑꯗꯨꯃꯥꯏꯅ ꯇꯧꯕꯅꯦ ꯌꯥꯝꯕ ꯑꯁꯨꯝ ꯂꯋꯥꯔ ꯀ꯭ꯂꯥꯁꯀꯤ ꯁꯂꯔꯤ ꯌꯥꯝꯕ ꯍꯥꯏꯔꯒꯅꯅꯦ ꯎ ꯑꯩꯠ ꯀꯨꯝꯕ ꯁꯚꯦꯟꯒꯨꯝꯕ ꯑꯁꯤꯅ ꯌꯥꯝꯕ ꯑꯣꯏꯔꯦ ꯍꯥꯏꯌꯔ ꯀ꯭ꯂꯥꯁꯀꯤꯗꯤ
ꯑꯣ ꯑꯇꯣꯞꯄ ꯁ꯭ꯀꯨꯜꯗꯗꯤ ꯀꯩꯅꯣ ꯐꯪꯉꯦꯅ ꯐꯤꯐꯇꯤꯟꯒꯨꯝꯕꯁꯨ ꯐꯪꯕ ꯂꯦꯛ ꯌꯥꯎꯋꯤꯅ ꯐ꯭ꯔꯦꯁꯔꯒꯤꯁꯨ ꯌꯥꯎꯕꯅꯦ ꯑꯩꯈꯣꯏ ꯂꯝꯗꯨꯗꯤ ꯌꯥꯎꯕꯅꯦ
ꯅꯔꯖꯔꯤꯒꯨꯝꯕꯒꯤ ꯍꯥꯏꯔꯒꯅꯀꯣ ꯁꯦꯚꯦꯟ ꯁꯚꯦꯟ ꯑꯩꯠꯅ ꯌꯥꯝꯕ ꯑꯣꯏꯌꯦ ꯁꯤꯗꯗꯤ
ꯑꯣ ꯑꯩꯈꯣꯏꯅ ꯋꯥꯅ ꯍꯣꯠꯅꯕꯒꯤ ꯀꯩꯅꯣ ꯐꯪꯗꯦ
ꯎꯝ ꯀ꯭ꯂꯁ ꯋꯥꯟ ꯇꯨ ꯐꯥꯏꯚ ꯍꯥꯏꯔꯒꯅ ꯑꯦꯠ ꯅꯥꯏꯟ ꯁꯤꯅ ꯌꯥꯝꯕ ꯑꯣꯏꯔꯦ ꯑꯃꯨꯛꯀꯞ ꯄꯨꯔꯥ ꯃꯦꯠꯁꯀꯨꯝꯕ ꯀꯩꯅꯣ ꯂꯧꯔꯒꯅ ꯇꯦꯟ ꯑꯕꯞ ꯑꯃꯨꯛ ꯑꯣꯏꯕ
ꯑ
ꯐꯥꯁꯨ ꯐꯩ ꯐꯠꯁꯨ ꯐꯠꯇꯦ ꯑꯃꯔꯣꯝꯗ ꯍꯥꯏꯔꯒꯅ
ꯑꯗꯨꯝ ꯐ꯭ꯔꯤꯗ ꯂꯩꯗꯣꯏ ꯁꯔꯨꯛ ꯈꯨꯠꯇ ꯈꯤꯇꯪ ꯈꯤꯇꯪ ꯊꯣꯛꯑꯗꯤ ꯐꯩꯌꯦꯅ ꯇꯧꯕꯅꯤ
ꯍꯣꯏ ꯍꯣꯏ ꯑꯗꯨ ꯑꯣꯏꯔꯁꯨ ꯏꯃꯥ ꯏꯄꯥ ꯃꯅꯥꯛꯇ ꯂꯩꯕ ꯐꯪꯕꯁꯦ ꯈ꯭ꯋꯥꯏꯗꯒꯤ ꯑꯐꯕ ꯍꯥꯏꯇꯥꯔꯦ ꯏꯠꯁ ꯋꯥꯟ ꯑꯣꯐ ꯗꯕ꯭ꯂꯦꯁꯁꯤꯡ
ꯑꯃꯔꯣꯝꯗ ꯑꯩ ꯍꯥ ꯏ ꯀꯌꯥꯗ ꯆꯥꯛ ꯆꯥꯗꯣꯏꯅꯣ
ꯊꯦꯡꯅ ꯆꯥꯗꯧ ꯃꯥꯜꯂꯦ ꯑꯩ ꯍꯧꯖꯤꯛꯇ ꯊꯕꯛ ꯁꯨꯕ ꯍꯧꯕꯅꯤꯅ
ꯑ ꯊꯕꯛꯇ ꯄꯨꯛꯅꯤꯡ ꯆꯪꯗꯗꯤ ꯌꯥꯗꯕ
ꯅꯠꯇꯦ ꯑꯩꯗꯣ ꯊꯕꯛ ꯂꯣꯛ ꯏꯟ ꯇꯧꯗ꯭ꯔꯕꯀꯣ ꯀꯨꯏꯔꯦꯕ ꯊꯕꯛ ꯇꯧꯗꯕꯗꯣ ꯈꯨꯟꯗ ꯂꯩꯔꯒ ꯚꯤꯚꯦꯁ ꯂꯩꯔꯦ ꯚꯤꯚꯁ ꯂꯩꯕ ꯃꯇꯝꯗꯁꯨ ꯊꯕꯛ ꯇꯧꯗꯦ ꯑꯗꯨꯒꯤꯀꯣ
ꯎꯝ ꯑꯩꯈꯣꯏꯗꯤ ꯕꯤ ꯚꯤ ꯑꯦꯁ ꯂꯩꯇ꯭ꯔꯦ ꯑꯩꯈꯣꯏ ꯈꯨꯟꯗꯤ ꯍꯟꯗꯛ ꯃꯣꯏ ꯏꯁꯇꯤꯋꯥꯔ ꯊꯝꯕꯁꯤꯡꯗꯣ ꯏꯔꯥꯡꯕꯨꯗꯤ ꯌꯧꯗꯦꯕ ꯑꯗꯣ ꯏꯁꯇꯤꯋꯥꯔꯗꯁꯤꯡꯗꯣ ꯃꯣꯏ ꯀꯩꯅꯣ ꯒꯥꯔꯗꯀꯤꯀꯣ ꯑꯗꯨꯝ ꯂꯣꯏꯅ ꯆꯠꯈꯤꯕꯒꯤ ꯃꯤ ꯂꯩꯇ꯭ꯔꯕ ꯑꯗꯨꯒꯤ ꯗꯤꯁꯦꯝꯕꯔꯗ ꯑꯣꯏꯅ ꯂꯩꯗꯧ ꯃꯥꯜꯂꯦ
ꯑꯣ ꯑꯩꯈꯣꯏꯗꯗꯤ ꯀꯩꯝꯇ ꯇꯧꯗꯕꯅꯤꯅ ꯑꯗꯨꯝ ꯅꯨꯡꯉꯥꯏꯈꯤ
ꯎꯝ ꯁꯤꯗ ꯑꯥ ꯑꯩꯈꯣꯏ ꯀꯩꯅꯣ ꯈꯨꯟ ꯅꯛꯅꯕꯁꯤꯡꯗꯤ ꯑꯗꯨꯝ ꯇꯧꯋꯦ ꯑꯗꯣ ꯑꯩꯈꯣꯏ ꯃꯤꯗꯤ ꯎꯝ ꯈꯔ ꯃꯤꯁꯤꯡꯗꯣ ꯕꯤꯖꯤ ꯂꯣꯏ ꯑꯣꯏꯕꯒꯤꯀꯣ ꯑꯩꯈꯣꯏꯗꯤ ꯍꯟꯗꯛ ꯚꯤ ꯕꯤ ꯑꯦꯁ ꯁꯤ ꯖꯨꯟꯗꯗꯤ ꯇꯧꯗ꯭ꯔꯦ
ꯑꯣ ꯍꯣꯏ ꯇꯥꯞꯅ ꯇꯧꯔꯁꯨ ꯑꯗꯨꯝ ꯅꯨꯡꯉꯥꯏꯕꯅꯤꯗ ꯃꯤ ꯇꯧ꯭ꯔꯤꯉ ꯃꯤ ꯇꯥꯎꯗ ꯑ
ꯎꯝ
ꯑꯉꯥꯡꯁꯤꯡ ꯂꯣꯏ ꯐꯥꯏꯅꯦꯜ ꯑꯦꯛꯖꯥꯝ ꯂꯣꯏꯔꯀꯥꯟꯗꯗꯤ ꯑꯗꯨꯝ ꯈ꯭ꯔꯤꯁꯃꯥꯁꯀꯤ ꯀꯩ ꯀꯩ ꯃꯣꯏꯃꯨꯛ ꯂꯥꯛꯀꯅꯤꯗꯅ ꯑꯗꯨꯏ ꯃꯇꯝꯗꯅ ꯇꯧꯁꯦ ꯍꯥꯏꯅ ꯍꯥꯏꯅꯕ ꯃꯥꯟꯂꯦ
ꯐꯩꯌꯦ ꯐꯩꯌꯦ ꯑꯗꯨꯁꯨ ꯀꯩ ꯏꯟꯁꯥꯡ ꯆꯔꯒꯦ ꯅꯪꯗꯤ
ꯆꯔꯒꯦ ꯅꯪꯗꯤ ꯉꯁꯤ ꯑꯩꯈꯣꯏ ꯃꯥꯏꯔꯦꯟ ꯃꯅꯥꯗꯣ
ꯑꯥ
ꯄꯝꯇꯤꯟ ꯂꯤꯐ ꯑꯗꯨ ꯆꯝꯐꯨꯠ ꯑꯣꯏꯅ ꯆꯥꯔꯦ
ꯍꯥꯎꯅꯤꯌꯦ
ꯍꯥꯎꯅꯤꯌꯦ ꯍꯥ ꯑꯩꯗꯤ ꯉꯁꯤ ꯀꯩꯅꯣ ꯇꯧꯕꯒꯤ ꯎꯝ ꯆꯤꯛꯀꯟꯒꯨꯝꯕ ꯄꯤꯒꯗ꯭ꯔꯥ ꯈꯜꯂꯒ
ꯃꯥꯏꯔꯦꯟ ꯃꯅꯥꯅ ꯍꯦꯟꯅ ꯍꯥꯎꯅꯤꯍꯦ ꯆꯤꯛꯀꯦꯟ ꯁꯔꯨꯛꯄꯨꯗꯤ
ꯁꯤꯡꯖꯨ ꯌꯥꯎꯕꯅꯤ ꯁꯤꯡꯖꯨ ꯁꯤꯡꯖꯨꯁꯨ ꯌꯥꯎꯕꯅꯤꯅꯀꯣ ꯑꯗꯨꯝ ꯆꯥꯕ ꯅꯨꯡꯉꯥꯏꯗ
ꯅꯨꯡꯉꯥꯏ ꯃꯥꯢꯔꯦꯟ ꯃꯅꯥꯎꯒꯨꯝꯗꯤ ꯏꯁꯨ ꯄꯥꯝꯃꯦ
ꯑꯁ ꯑꯩꯗꯤ ꯌꯨꯝꯗ ꯂꯩꯔꯗꯤ ꯁꯤꯒꯨꯝꯕꯁꯦ ꯆꯥꯅꯤꯡꯗꯦ ꯍꯥꯏꯗꯤ ꯑꯗꯨꯝ ꯎꯃꯣꯔꯣꯛ ꯌꯥꯝ ꯍꯥꯞꯄꯗꯣ ꯑꯗꯨꯒꯨꯝꯕꯅ ꯑꯩꯗꯤ ꯄꯥꯝꯃꯦꯕ
ꯑꯣ